ꯇꯥꯔꯦ ꯇꯥꯔꯦ
ꯇꯥꯔꯕ
ꯇꯥꯔꯦ꯫
ꯆꯥꯔꯕ꯭ꯔꯣ꯫
ꯆꯥꯔꯦ ꯅꯪꯗꯤ ꯆꯥꯔꯕꯣ꯫
ꯑꯩꯖꯨ ꯆꯥꯔꯤꯌꯦ
ꯇꯥꯏ ꯅꯠꯇꯦ꯫ ꯀꯔꯤ-ꯀꯔꯤ ꯇꯧꯔꯤꯅꯣ꯫
ꯂꯣꯏꯔꯒ ꯏꯆꯦꯛ ꯑꯃ ꯄꯥꯟꯊꯣꯛꯀꯦ ꯇꯧꯔꯤ
ꯑꯣ ꯍꯣ
ꯅꯪꯗꯤ ꯀꯩꯗꯧꯋꯦꯕ
ꯑꯩꯔꯣ ꯑꯩꯅꯅꯦ ꯑꯩꯈꯣꯏꯒꯤ ꯌꯨꯝ ꯃꯊꯛꯇꯅꯦ ꯑꯩꯈꯣꯏ ꯆꯠ ꯆꯠꯄ ꯁꯥꯟꯅꯔꯤ
ꯎꯝ ꯌ ꯅꯨꯡꯁꯤꯠ ꯆꯥꯔꯤꯕ
ꯍꯣꯏ ꯅꯨꯡꯁꯤꯠ ꯀꯟꯅ ꯆꯥꯔꯤꯑ
ꯎ
ꯑꯗꯨꯒꯥ ꯀꯔꯤꯅꯦ ꯕ ꯅꯪꯒꯤ ꯎꯝ ꯀꯩꯅꯣ ꯅꯪ ꯉꯥꯎꯕ ꯒ꯭ꯔꯨꯞ ꯑꯃ ꯂꯩꯗꯥꯏꯅꯦ
ꯍꯣꯏ, ꯌꯥꯝ ꯂꯩꯗꯥ ꯑꯃꯒ ꯑꯃꯒ ꯅꯠꯇꯦ꯫
ꯑꯁ ꯑꯗꯨ ꯑꯦꯛꯁꯄ꯭ꯂꯦꯟ ꯇꯧꯊꯔꯛꯑꯣꯁꯦ ꯀꯔꯤ ꯀꯔꯤ
ꯑꯅ ꯅꯪꯒꯤ ꯅꯦ ꯅꯪꯒꯤ ꯅꯪꯒꯤꯒꯠꯆꯕꯩꯅ ꯍꯥꯟꯅ ꯍꯥꯏꯔꯛꯑꯣꯅꯦ꯫
ꯑꯥꯖꯤ ꯒꯣꯠ ꯁꯦꯚꯦꯟꯗꯣ ꯇꯥꯏꯌꯦ ꯇꯥꯗꯕ꯭ꯔꯣ
ꯍꯥꯏ ꯇꯥꯏ ꯇꯥꯏ
ꯇꯥ ꯑꯗꯨꯒꯔ ꯑꯩꯒꯤ ꯄꯠ ꯁꯚꯦꯟꯗꯤꯀꯣ ꯃꯤ ꯁꯚꯦꯟ ꯂꯩꯌꯦꯕꯀꯣ ꯑꯗꯨꯗ ꯀꯣ ꯑꯩꯁꯦ ꯀꯣ ꯑꯍꯥꯟꯕꯗꯗꯤ ꯀꯣ ꯃꯣꯏꯒꯤ ꯂꯤꯗꯔꯒ ꯄꯥꯝꯔꯝꯃꯦꯕ ꯑꯗꯨꯒ ꯀꯣ ꯂꯤꯗꯔꯁꯦ ꯖꯦ ꯄꯤ ꯀꯧꯋꯦꯕ ꯃꯤꯡꯗꯤ ꯄꯜꯂꯔꯣꯏꯒꯦ
ꯎꯝ ꯍꯜꯗ ꯍꯜꯂꯣ ꯇꯥꯕ
ꯇꯌꯦ
ꯎꯝ ꯎꯝ ꯍꯥꯏꯔꯣ ꯍꯥꯏꯔꯣ ꯇꯥꯔꯦ ꯍꯣꯏ ꯇꯥꯔꯦ ꯇꯥꯔꯦ
ꯑꯗꯨꯕꯨ
ꯗꯤꯗꯔꯃꯥ ꯑꯣꯏꯕ
ꯑꯗꯒꯤ ꯑꯦ ꯑꯩꯅ ꯐꯥꯗꯔꯁꯦ ꯉꯥꯎꯔꯝꯃꯦꯕꯀꯣ ꯉꯥꯎꯔꯝꯕꯁꯦ ꯍꯧꯖꯤꯛꯇꯤ ꯑꯩꯒꯤ ꯄꯥꯏꯔꯁꯦ ꯔꯦꯛ ꯇꯧꯈ꯭ꯔꯦꯕ ꯀꯅꯥꯅꯔꯥ ꯍꯥꯏꯔꯒ ꯖꯦꯕꯤ ꯍꯑꯦ ꯖꯦꯛꯁꯟ ꯋꯦꯡ ꯍꯥꯏꯅꯀꯣ ꯁꯦꯂꯤꯦꯕ꯭ꯔꯤ ꯀꯤ ꯅꯨꯄꯥ ꯑꯃꯁꯦ ꯌꯥꯝ ꯐꯖꯕꯤꯔꯦ
ꯎꯝ
ꯄꯥꯝꯕꯤꯈ꯭ꯔꯦ ꯑꯩꯅ
ꯎꯝ
ꯑꯗꯣ ꯍꯧꯖꯤꯛꯇꯤꯅꯦ ꯃꯥꯁꯦ ꯏꯁꯇꯦꯖꯇ ꯆꯠꯄꯤꯔꯦ ꯑꯗꯨꯒꯅꯤ ꯅꯨꯄꯤ ꯃꯌꯥꯝ ꯈꯥꯏꯕꯤꯔꯦ ꯑꯩ ꯈꯔ ꯊ ꯃꯣꯏ ꯆꯥꯛꯈ꯭ꯔꯦ
ꯍꯥꯥ
ꯍꯧꯖꯤꯛꯇꯤ ꯃꯣꯏ ꯂꯣꯏꯅꯃꯛ ꯁꯦ ꯂꯣꯀꯦꯔꯤꯌꯔ ꯆꯠ ꯈꯦ ꯆꯠꯇ꯭ꯔꯤꯕ ꯍꯥꯏꯕꯕꯨ ꯑꯩ ꯃꯉꯥꯏꯔꯦ ꯌꯨꯝꯗ ꯇꯥꯔꯒ ꯂꯩꯔꯦ ꯅꯪꯒ ꯐꯣꯟ ꯋꯥꯔꯤ ꯇꯧꯔꯤ
ꯀꯟꯁ꯭ꯔꯠꯀ ꯆꯠꯂꯨꯨꯔ ꯃꯥꯡꯒꯤ
ꯑꯁ ꯈꯜꯂꯤꯕꯅꯤ ꯀꯩꯅꯣ ꯅꯪꯁꯨ ꯆꯠꯁꯤ ꯀꯩꯅꯣ ꯗ꯭ꯔꯤꯝꯅꯦ ꯗ꯭ꯔꯤꯝ
ꯄꯩꯁꯥꯒꯤ ꯋꯥꯅꯦ ꯅꯠ
ꯅꯅꯦ ꯄꯁꯥ ꯄꯁꯥ ꯑꯦꯕꯤ ꯆꯖ ꯄꯤꯁꯥ
ꯎ
ꯌꯥꯝ ꯅꯨꯡꯁꯤꯕ ꯋꯥꯔꯤ
ꯄꯩꯁꯥꯒꯤ ꯋꯥꯅꯤ ꯎ ꯄꯩꯁꯥꯒꯤ ꯋꯥꯔꯤꯅꯤ ꯄꯩꯁꯥ ꯂꯩꯇ꯭ꯔꯗꯤ ꯆꯠꯄꯁꯨ ꯉꯝꯖꯗꯦ ꯃꯤꯅ ꯀꯟꯁꯔꯠꯁꯦ ꯑꯦꯕ꯭ꯔꯤ ꯃꯣꯏꯒꯤ ꯀꯟꯁꯔꯠ ꯉꯥꯏꯕ ꯂꯥꯛꯑꯒ ꯆꯠꯂꯤꯕ ꯑꯩꯈꯣꯏꯅ ꯄꯩꯁꯥ ꯂꯩꯇꯗꯅ ꯑꯃꯈꯛ ꯆꯠꯀꯦ ꯇꯧꯖꯕꯁꯨ ꯉꯝꯗ꯭ꯔꯤꯕ ꯇꯥꯕ ꯍꯜꯂꯣ ꯑꯥ ꯅꯪ ꯆꯄꯒꯗꯩ ꯇꯥꯔꯦ ꯇꯥꯔꯦ ꯇꯥꯔꯦ ꯍꯧꯖꯤꯛꯇꯤ
ꯅꯦꯠꯁꯤ ꯐꯥꯎꯕ ꯑꯩꯒꯤ ꯑꯩꯒꯤ ꯁꯪꯒꯟ ꯇꯧꯖꯅꯤꯡꯗ꯭ꯔꯕꯅꯦ
ꯅꯤꯠꯁꯦ ꯅꯨꯡꯉꯥꯏꯇꯕ ꯃꯥꯜꯂꯦ ꯅꯪ ꯂꯩꯐꯝꯗ ꯆꯥꯛꯆꯥ ꯍꯦꯛ ꯇꯣꯛꯑꯒꯅꯦ ꯊꯣꯛꯏꯕ ꯍꯧꯖꯤꯛꯁꯦ ꯍꯣꯏ ꯇꯥꯏꯑꯦ ꯆꯥꯛꯆꯥ ꯍꯦꯛꯛꯇꯣꯛꯄꯩ ꯑꯁ ꯃꯄꯥꯟ ꯑꯗꯨꯝ ꯑꯁꯤ ꯗꯨꯀꯥꯟ ꯂꯧꯊꯣꯛꯏꯕ
ꯑ
ꯄꯨꯛ ꯄꯤꯛ ꯊꯟꯅ ꯆꯥꯛ ꯆꯥꯔꯛꯑꯦ ꯑꯗꯨꯅꯅꯦ ꯄꯨꯛꯁꯦ ꯊꯥꯡꯉꯝꯅꯤ ꯎꯆꯦ ꯋꯥꯋꯦ
ꯋꯥꯟ ꯊꯥꯏꯔꯒ ꯂꯩꯔꯝꯅꯤꯀꯣ ꯄꯨꯀ ꯆꯠꯃꯤꯟꯅꯔꯤꯕ ꯃꯤꯗꯣ ꯈꯔ ꯀꯪꯕ ꯃꯥꯂꯦ ꯎ
ꯍꯣꯏ ꯀꯪꯉꯦ ꯃꯁꯥ ꯀꯪꯉꯦ ꯀꯪꯕ ꯃꯤꯅꯦ ꯑ
ꯀꯝꯕ ꯃꯆꯥ ꯆꯥꯔꯤꯕ ꯆꯤꯟꯖꯥꯛꯇꯨꯒ
ꯑ ꯍꯣꯏ ꯊꯝꯂꯝꯝꯈꯤꯗꯣꯏꯅꯤ ꯑꯩ ꯀꯩꯅꯣ ꯇꯧꯔꯗꯤ ꯃꯥ ꯊꯝꯈꯤ ꯀꯤꯗꯣꯔꯤꯕ ꯐꯤꯕꯣꯝꯅꯤ
ꯎꯝ ꯅꯪꯒꯁꯦ ꯊꯧꯁꯥꯕꯤꯗꯕ ꯃꯈꯩ ꯑꯩꯒꯤ ꯍꯥꯟꯅ ꯆꯥꯔꯨꯈꯤꯒꯦ ꯍꯥꯏꯔꯒ ꯍꯥ
ꯐꯅꯝ ꯀꯗꯣ ꯏꯕ
ꯑꯗꯨꯅꯤ ꯀꯤꯗꯕꯣ ꯃꯥꯂꯦ
ꯆꯠꯃꯤꯟꯅꯕ ꯐꯥꯎ ꯆꯠꯄ ꯁꯤꯐꯥꯎꯕ ꯑꯩꯅ ꯍꯦꯟꯒꯠꯂꯤꯕꯅꯦ ꯃꯥꯅ ꯃꯃꯤꯡꯗ ꯂꯩꯍꯧ꯭ꯔꯤꯕ
ꯎꯝ ꯑꯗꯨ ꯅ ꯅꯝ꯭ꯔꯒ ꯆꯠꯂꯤꯉꯩꯗ ꯅꯪ ꯃꯅꯤꯡꯗ ꯂꯩꯍꯧꯔꯦ ꯃꯃꯥꯡꯗ ꯇꯨꯔꯒ ꯂꯩꯕꯁꯨ ꯈꯪꯅꯔꯣꯏ
ꯎꯝ ꯈꯪꯉꯌꯦ ꯈꯪꯉꯌꯦ ꯀꯥꯟꯊꯣꯛꯑꯒ ꯑꯗꯨꯝ ꯆꯠꯈꯤꯗꯣꯏꯅꯦ ꯃꯥ
ꯑꯗꯨꯒ ꯑꯗꯨꯒ ꯍꯣꯔꯦꯟ ꯄꯣꯠ ꯂꯧꯥꯎꯔꯝꯗꯥꯏꯗ ꯍꯥ ꯀꯗꯥꯏ ꯆꯠꯈ꯭ꯔꯦ ꯁꯤꯒꯤ ꯅꯅ ꯐꯤꯗꯤ ꯍꯥꯏꯔꯒ
ꯎꯝ ꯇꯧꯔꯝꯁꯤ ꯅꯣꯡꯃ
ꯄ꯭ꯔꯤꯗꯤꯛ ꯇꯧꯕꯤꯈ꯭ꯔꯦ
ꯍꯣꯏꯣꯏ ꯆꯨꯝꯃꯦ ꯆꯨꯝꯃꯦ ꯅꯪꯅ ꯍꯥꯏꯔꯨꯗ ꯂꯣꯏ ꯆꯨꯝꯃꯛꯀꯗꯧꯔꯦ
ꯑꯗꯨꯅꯤ ꯀꯩꯅꯣꯅꯗꯨꯀꯥꯅꯤꯡꯔꯕ ꯄꯣ
ꯌꯥꯎꯗ꯭ꯔꯦ ꯑꯩꯈꯣꯏ ꯂꯝꯕꯤꯁꯦ ꯐꯥꯡꯕꯗ ꯂꯩꯔꯤ
ꯍꯝ ꯍꯝ
ꯃꯤ ꯐꯝꯕꯗ ꯆꯜꯂꯤꯠ
ꯑꯩꯁꯦ ꯏꯁꯇ꯭ꯔꯤ ꯇꯛꯄꯅꯦꯕꯀꯣ ꯏꯁꯇ꯭ꯔꯤ ꯃ ꯌꯦꯣ ꯇ꯭ꯔꯤꯕ
ꯑꯗꯨꯗ ꯀꯈꯤꯇꯪ ꯀꯅꯥ ꯅꯃꯣ ꯑ ꯃꯁ ꯁꯥꯔꯤꯉꯩꯗꯅ ꯈꯤꯇꯪ ꯈꯤꯇꯪ ꯀꯨꯏꯅ ꯅꯝꯃꯣ ꯅꯝꯃꯣ ꯍꯥꯏꯔꯒ ꯌꯥꯝ ꯀꯨꯏꯅ ꯅꯝꯃꯒ ꯁꯧꯗꯣꯛꯆꯅꯤ ꯁꯖꯣꯛ ꯄꯩ ꯐꯤꯕꯝ ꯃ ꯃꯈ ꯍꯥꯎꯁꯦ ꯀꯩꯅ ꯃ ꯈꯣꯜ ꯈꯣ ꯍꯥꯎꯁꯤꯗ
ꯑꯗꯨꯅꯦ ꯀꯔꯤꯔ ꯈꯪꯗꯦ
ꯀꯟꯅ ꯅꯝꯃꯒ ꯇꯥꯛꯄꯑꯣ ꯑꯗꯨ ꯑꯣꯏꯔꯗꯤ ꯀꯩꯅꯣ ꯇꯧꯅꯕ ꯃꯌꯦꯛ ꯀꯣꯛꯅꯕ
ꯑ ꯍꯥꯥ
ꯑꯗꫭ ꯅꯪꯒꯤ ꯑꯥꯏꯟꯒꯣꯔꯁꯤ ꯋꯥꯠꯄ꯭ꯔꯥ ꯅꯠꯇ꯭ꯔꯒ
ꯀꯔꯤ꯫
ꯅꯪ ꯑꯥꯏꯔꯟꯗꯣ ꯍꯤꯠ ꯋꯥꯠꯄꯒꯤꯔ ꯍꯥꯏꯕ꯫
ꯃꯥꯜꯂꯦ ꯑꯗꯣ ꯑꯩꯈꯣꯏꯅ ꯁꯦꯝꯒꯗꯕꯅꯦꯕ ꯑꯁꯤ ꯁꯦꯝꯕꯁꯦ ꯃꯆꯨ ꯂꯣꯏ ꯀꯣꯛꯈ꯭ꯔꯕꯒꯤ ꯁꯦꯠꯅꯤꯡꯒ ꯂꯣꯏ ꯎꯗ꯭ꯔꯦ꯫
ꯑ ꯑꯗꯨꯕꯨꯗꯤ ꯍꯣꯏ ꯃꯥꯒꯤ ꯑꯣ ꯅꯪꯒꯤꯁꯦ ꯐꯤ ꯐꯤ ꯐꯦꯕ꯭ꯔꯤꯛ ꯑꯣꯏꯅ ꯁꯤꯠ ꯄꯤꯕꯗꯨꯔꯣ꯫
ꯍꯣꯏ꯫
ꯑꯥ ꯑꯥ ꯑꯥ ꯌꯥꯝ ꯀꯨꯏꯂꯕ ꯃꯥꯂꯤꯗꯨꯗꯤ ꯅꯪꯒꯤ ꯁꯦ ꯑꯗꯨ ꯎꯗ꯭ꯔꯗꯤ ꯀꯩꯗꯧꯕ꯭ꯔꯥ꯫
ꯇꯥꯗꯕ꯭ꯔꯣ ꯏ꯫
ꯇꯥꯏꯌꯦ-ꯇꯥꯏꯌꯦ꯫
ꯑꯩꯅ ꯍꯥꯏꯕꯗꯤꯀꯣ ꯑꯁꯤꯒꯤ ꯏꯁꯇ꯭ꯔꯤꯁꯦ ꯍꯦꯛ ꯑꯩꯅ ꯄꯣꯛꯄꯗꯒꯤ ꯂꯌꯥꯎꯔꯛꯈ꯭ꯔꯕ ꯏꯁꯇ꯭ꯔꯤꯅꯦꯕ꯫ ꯑꯗꯨꯒ ꯁꯤꯒꯤ ꯃꯔꯤꯁꯦ ꯃꯔꯤꯁꯦ ꯇꯠꯈ꯭ꯔꯕꯅꯦꯕ꯫ ꯇꯤꯁꯤꯁꯨ ꯁꯝꯃꯦ ꯁꯝꯃꯒ ꯌꯨꯁ ꯇꯧꯔꯤꯕ ꯏꯁꯇ꯭ꯔꯤꯅꯦ ꯍꯥꯏꯕꯤꯅꯤꯡꯕꯅꯦꯗ ꯑꯩꯅ ꯍꯥꯏꯗꯤ꯫
ꯑꯣ ꯍꯥꯏꯕꯁ ꯁꯤꯗꯤ ꯅꯪ ꯆꯍꯤ ꯀꯌꯥ ꯁꯨꯔꯦ
ꯌꯦꯡꯉꯣ ꯑꯩꯗꯤ ꯍꯦꯛ ꯍꯥꯏꯕ ꯌꯥꯗꯦ꯫
ꯍꯥꯏ ꯍꯥꯏꯊꯠꯂꯤꯔꯝ ꯃꯅꯤ꯫ ꯅꯪꯒꯤꯁꯦ ꯂꯤꯔꯝꯃꯅꯤ ꯀꯨꯏꯔꯝꯃꯅꯤꯕꯥ꯫ ꯄꯣꯛꯄꯗꯒꯤ ꯌꯥꯎꯔꯛꯄ ꯄꯣꯠꯇꯨ
ꯑꯗꯨ ꯌꯦꯡꯑꫭ
ꯃꯈꯣꯟꯁꯦ ꯌꯥꯝꯅ ꯌꯥꯝꯅ ꯍꯧꯋꯦ
ꯑꯥ
ꯃꯈꯣꯟꯁꯦ ꯌꯥꯝꯅ-ꯌꯥꯝꯅ ꯍꯥꯎꯋꯦꯕ꯫
ꯑꯗꯨꯅꯦ ꯌꯥꯏ ꯀꯅꯤꯗ꯫ ꯏꯁꯇ꯭ꯔꯤꯁꯨ ꯇꯛꯔꯤ ꯏꯁꯇ꯭ꯔꯤꯁꯨ ꯀꯣꯛꯄꯁꯨ ꯃꯥꯜꯂꯦ꯫ ꯌꯥꯔꯛꯈ꯭ꯔꯕ ꯃꯥꯜꯂꯦ ꯑꯩ ꯅꯕꯨꯜꯗ ꯊꯝꯕꯅꯦ
ꯍꯨꯁꯤꯀ
ꯍꯣꯏ
ꯍꯣꯏ ꯅꯠꯇꯕꯤ ꯑꯗꯨ ꯐꯤꯒꯤꯗꯣ ꯂꯩꯑꯗꯕ꯭ꯔꯥ ꯍꯣꯏ ꯆꯀꯤ ꯀꯩ ꯀꯔꯤꯅ ꯈ꯭ꯋꯥꯏꯗꯒꯤ ꯀꯩꯅꯣ ꯆꯪꯒꯦꯔꯥ ꯀꯔꯤꯅ ꯈ꯭ꯋꯥꯏꯗꯒꯤ ꯆꯪꯒꯦꯔꯥꯄꯤ
ꯑꯁꯤꯦ
ꯎꯝ ꯑꯩꯈꯣꯏꯁꯦ ꯑꯁꯤꯗꯅꯦ ꯅꯍꯥꯟ ꯑꯩꯈꯣꯏ ꯂꯩꯃꯤꯟꯅꯕ ꯑꯉꯥꯡꯁꯤꯡꯅꯕꯅꯤꯗ
ꯑꯍꯣ ꯌꯥꯝ ꯅꯨꯡꯁꯤꯌꯦꯅꯦ
ꯑꯉꯥꯡ ꯃꯆꯥ ꯑꯃ ꯅꯪꯗꯤ ꯍꯥꯏꯔꯛꯇꯅꯤ ꯌꯥꯔꯦ ꯎꯝ ꯑ ꯃꯆꯥꯥ ꯇ ꯊꯩꯅꯕꯅꯤ ꯋꯥꯥꯎꯇ
ꯎꯝ ꯍ ꯍꯣ ꯍꯣ